ꯌꯥꯝ ꯇꯞꯄꯦꯍꯦ ꯅꯪꯁꯨ꯫
ꯂꯥꯛꯄ ꯈꯡꯗꯦ꯫
ꯀꯩꯅꯣ ꯃꯤ ꯃꯤ꯫ ꯑꯩꯉꯣꯟꯗꯗꯤ ꯀꯩꯅꯣ ꯇꯧꯔꯛꯇ꯭ꯔꯤꯕꯣ ꯍꯪꯉꯛꯑꯦ꯫
ꯎ ꯑꯗꯨꯕꯩꯗꯤ꯫
ꯍꯩ ꯄꯗꯣ ꯅꯪꯗꯤ꯫
ꯎꯗꯕ꯫ ꯑꯩꯩꯗꯣ ꯚꯥꯏꯕꯔꯦꯁꯟꯁꯨ ꯂꯧꯊꯣꯛꯄ ꯐꯣꯟꯗ ꯁꯥꯏꯂꯦꯟꯗ ꯊꯝꯕ꯫ ꯑꯗꯨꯗꯒꯤ ꯇꯥꯗꯔꯕ ꯫
ꯀꯩ ꯍꯥꯏꯕꯅꯣ ꯀꯩꯅꯣ ꯀꯅꯥꯗꯪ ꯋꯥꯔꯤ ꯁꯥꯟꯅꯔꯤꯅꯣ ꯅꯪꯕꯣ꯫ ꯃꯤ ꯇꯥꯔꯕꯁꯨ ꯉꯥꯡꯉꯨꯍꯦ꯫
ꯐꯣꯟꯗꯣ꯫
ꯑꯥ꯫
ꯁꯏꯂꯦꯟ ꯊꯝꯕꯥ꯫
ꯑꯣ ꯑꯣ ꯑꯣ꯫
ꯕꯥꯏꯕꯦ ꯁꯟꯁꯨ ꯂꯧꯊꯣꯛꯄ꯫
ꯑꯩ ꯌꯥꯝ ꯍꯩꯅꯦ ꯑꯗꯨꯗꯤ ꯑꯗꯨꯗꯤ ꯐꯣꯟ ꯂꯥꯛꯄꯗꯤ ꯀꯃꯥꯏꯅ ꯈꯪꯒꯅꯤ꯫
ꯑꯗꯨ ꯑꯗꯨꯒꯤ ꯅꯪ ꯐꯣꯟ ꯂꯥꯛꯄꯗꯣ ꯈꯪꯍꯧꯗꯕ꯫
ꯑꯗꯨꯗꯤ ꯇꯧꯔꯛꯑꯣ ꯇꯧꯔꯛꯑꯣ ꯍꯥꯏꯕꯗꯨ ꯑꯩ ꯀꯃꯥꯏꯅ ꯈꯪꯒꯅꯤ꯫
ꯎꯝ ꯈꯪꯡꯗꯦ꯫
ꯍꯩꯄꯥꯗꯣ ꯑꯗꯨꯝ ꯁꯥ ꯑꯗꯨꯃꯥꯏꯅ ꯁꯥꯔꯛꯀꯅꯣꯕ ꯍꯩꯄꯥ ꯁꯥꯔꯛꯅꯣꯕ꯫
ꯃꯦꯁꯦꯁ ꯀ ꯊꯥꯔꯛꯑꯦ꯫
ꯃꯦꯁꯦꯖꯀ ꯊꯥꯕꯗꯗꯤ ꯇꯧꯔꯛꯇ꯭ꯔꯤꯕꯣ꯫ ꯇꯧꯔꯛꯇ꯭ꯔꯤꯕꯣ ꯀꯩꯅꯣꯅꯦ
ꯌꯥꯝ ꯌꯥꯝ ꯌꯥꯝ ꯄꯛꯆꯩꯌꯦ
ꯅꯪꯅꯦ ꯄꯛꯇ꯭ꯔꯤꯗꯣ ꯑꯩꯉꯣꯟꯗ ꯄꯛꯇꯦ ꯍꯥꯏꯔꯛꯅꯨ ꯀꯩꯅꯣ
ꯅꯪ ꯌꯥꯝ ꯄꯛꯑꯦ ꯍꯥꯏꯕ ꯑꯗꯣ ꯍꯧꯖꯤꯛ ꯍꯥꯏꯔꯛꯄꯗꯣ ꯄꯛꯆꯩ ꯍꯥꯏꯕ
ꯑꯥ ꯑꯩꯗꯤ ꯄꯛꯇꯦ ꯍꯥꯏꯕꯔꯣ ꯍꯥꯏꯔꯤꯔꯣ ꯈꯜꯂꯤꯔꯣ
ꯃꯌꯦꯛ ꯁꯦꯡꯅ ꯇꯥꯗꯕ꯭ꯔꯥ ꯀꯩꯅꯣ
ꯑꯦꯁ ꯑꯩꯍꯥ ꯋꯥꯔꯦꯗ
ꯃꯌꯦꯛ ꯁꯦꯡꯅ ꯇꯥꯗꯕ꯭ꯔꯣ ꯍꯪꯉꯒ
ꯇꯥꯏꯌꯦ ꯇꯥꯏꯌꯦ ꯇꯥꯛꯑꯦ ꯇꯥꯏꯌꯦꯅꯥ ꯅꯪꯗꯣ ꯅꯣꯛꯑꯒ ꯅꯣꯛꯑꯒ ꯍꯥꯏꯕꯗꯨꯅ ꯅꯣꯛꯑꯒ ꯍꯥꯏꯕꯗꯨ ꯑꯩꯗꯣ ꯑꯩꯗꯣ ꯐꯖꯅ ꯇꯥꯗꯕꯩ ꯑꯗꯨꯒꯤꯅꯤꯗ
ꯇꯥꯕ꯭ꯔ ꯑꯗꯨꯃꯥꯐ ꯍꯥꯏꯔ ꯀꯃꯥꯏꯅ ꯈꯪꯗꯣꯏꯅꯣ
ꯐꯨꯔꯛꯀꯅꯤꯍꯦ
ꯑꯦꯍꯦ ꯇꯧꯔꯛꯀꯅꯨ ꯇꯧꯔꯛꯀꯅꯨ ꯉꯝꯃꯣꯏ
ꯏꯁ ꯅꯣꯡ ꯇꯥꯔꯛ ꯅꯣꯡ ꯆꯨꯕ꯭ꯔꯣ
ꯆꯨꯗꯦ ꯁꯤꯗꯗꯤ
ꯁꯤꯗꯗꯤ ꯈꯖꯤꯛ ꯈꯖꯤꯛ ꯇꯥꯔꯛꯑꯦ ꯀꯩꯅꯣ ꯈꯪꯗꯦ
ꯇꯥꯗꯦꯗ ꯑꯩꯗꯤ ꯅꯣꯡ ꯃꯈꯣꯟꯗꯣ ꯇꯥꯗꯦ ꯇꯥꯗꯦ ꯃꯆꯦꯠ ꯑꯃ ꯐꯥꯎ ꯇꯥꯗꯦ
ꯇꯥꯗꯕꯗꯣ ꯐꯔꯦ ꯏꯆꯦ ꯇꯤꯟꯅꯕꯅꯤꯅ ꯆꯤꯆꯤ ꯀꯔꯤꯝ ꯇꯧꯗꯦ ꯀꯩꯗꯧꯔꯒꯦ
ꯀꯩꯅꯣꯝꯇꯧ ꯇꯧꯔꯝꯕ ꯃꯥꯟꯕ ꯉꯁꯥꯏ ꯑꯩꯅ ꯀꯣꯜ ꯇꯧꯔꯛꯄꯗꯨꯗ ꯅꯪꯅ ꯑꯃ ꯇꯧꯔꯛꯀꯦ ꯍꯥꯏꯕꯗꯨꯗ ꯑꯁ ꯉꯥꯏꯈꯣ ꯍꯥꯏꯔꯤꯗꯣ
ꯅꯪ ꯇꯧꯔꯛꯀꯦ ꯍꯥꯏꯕꯗ ꯐꯣꯟ ꯐꯣꯟ ꯐꯣꯟ ꯇꯧꯔꯛꯄ
ꯇꯞꯅ ꯇꯧꯁꯦ ꯍꯥꯏꯌꯣ ꯀꯩꯅꯣ
ꯇꯨꯝꯃꯗꯣꯟ ꯇꯨꯝꯃ ꯇꯨꯝꯃꯅꯤ ꯃꯥꯗꯣ ꯑꯗꯨꯒꯤꯅꯤ
ꯑꯣ
ꯃꯇꯝ ꯇꯥꯔꯦ ꯃꯥꯒꯤ
ꯏꯁ ꯌꯥꯝ ꯉꯜꯂꯤꯅ ꯌꯥꯝꯅ ꯑꯁ ꯑꯦ ꯏꯃꯥꯒꯤ ꯋꯥ ꯋꯥꯉꯥꯡ ꯍꯥꯏꯕ ꯆꯠꯄ
ꯑꯩꯅ ꯑꯩꯅ ꯍꯥꯏꯕ ꯏꯟꯕ
ꯅꯠꯇꯦ ꯃꯥꯗꯤ ꯅꯨꯡꯊꯤꯟꯗ ꯊꯕꯛ ꯍꯥꯏꯗꯤ ꯑꯌꯨꯛꯇ ꯊꯕꯛ ꯆꯠꯂꯦꯗꯅ
ꯎꯝ
ꯅꯣꯏꯁꯨ ꯈꯪꯉꯤꯗꯅ ꯃꯥꯒꯤ ꯊꯕꯛꯇꯣ
ꯈꯪꯉꯦ ꯈꯪꯉꯦ
ꯑꯗꯨꯒꯤ ꯉꯁꯤꯗꯤ ꯕꯣꯜ ꯁꯥꯟꯅꯕ ꯆꯠꯇꯕ
ꯎꯝ
ꯑꯗꯨꯒꯤ ꯃꯄꯥꯟꯗ ꯃꯣꯏ ꯃꯃꯥꯟꯅꯕꯒ ꯋꯥꯔꯤ ꯁꯥꯔꯨꯕ
ꯃꯥꯁꯨ ꯀꯩꯅꯣ ꯀꯣꯜ ꯇꯧꯕ ꯌꯥꯗ꯭ꯔꯣ
ꯑꯁ ꯈꯪꯍꯟꯗꯦꯍꯦ ꯑꯩ
ꯑꯣ
ꯈꯪꯍꯟꯕ ꯌꯥꯄꯣꯠꯇꯦ ꯈꯪꯍꯟꯕ ꯈꯪꯍꯟꯕ ꯌꯥꯗꯦ ꯍꯥꯏꯕ ꯁꯥꯎꯔꯛꯀꯅꯦꯕ
ꯑꯦ ꯊꯥꯔꯛꯒꯅꯤ ꯍꯥꯏꯌꯨ
ꯑꯗꯨꯗꯨꯕꯨ ꯅꯪꯉꯣꯟꯗ ꯁꯤ ꯇꯧ ꯑꯗꯨ ꯇꯧꯎ ꯍꯥꯏꯕ ꯌꯥꯕ꯭ꯔꯣꯅꯦ ꯑꯁꯤ ꯇꯧ ꯑꯁꯤ ꯇꯧꯔꯤꯀꯣ ꯑꯩ ꯑꯁꯤ ꯇꯧꯕꯅꯤꯀꯣ ꯍꯥꯏꯔꯗꯤ ꯌꯥꯔꯦ
ꯅꯠꯇꯦ ꯑꯩ ꯀꯩꯅꯣꯝ ꯍꯥꯏꯒꯦꯕ ꯑꯩ ꯑꯁꯤ ꯌꯥꯎꯋꯦ ꯐꯪꯉꯦ ꯍꯥꯏꯔꯗꯤ ꯃꯥ ꯑꯩꯉꯣꯟꯗ ꯑꯃꯨꯛ ꯄꯤꯔꯛꯇ꯭ꯔꯗꯤ
ꯀꯥꯏꯕ
ꯑꯁꯤꯁꯤ ꯎꯝ ꯃꯥ ꯑꯩꯒꯤ ꯑꯆꯥꯄꯣꯠ ꯆꯥꯅꯤꯡꯉꯥꯏ ꯄꯤꯔꯛꯇ꯭ꯔꯗꯤ
ꯑꯣ ꯄꯦꯔꯛꯀꯅꯤꯍꯦ ꯀꯩꯅꯣ ꯈꯤꯇꯪ ꯈꯤꯇꯪꯅꯦ ꯍꯥꯏꯌꯣ ꯎꯝ
ꯄꯤꯔꯛꯇ꯭ꯔꯗꯤ
ꯅꯪ ꯐꯣꯟ ꯑꯅꯤ ꯄꯥꯏꯕ꯭ꯔꯣꯅꯦ
ꯍꯥꯥ
ꯅꯪ ꯐꯣꯟ ꯑꯅꯤ ꯄꯥꯏꯕ꯭ꯔꯣ
ꯑꯃꯇꯪꯅꯦ ꯀꯩꯗꯧꯔꯒꯦ
ꯀꯩꯅꯣ ꯅꯪ ꯅꯪꯒꯤ ꯋꯥꯆꯦꯞꯇꯣ ꯑꯩ ꯌꯥꯝ ꯇꯜꯂꯦꯀꯣ ꯃꯦꯁꯦꯖꯒ ꯊꯥꯅꯤꯡꯉꯦ ꯃꯤ ꯎꯁꯤꯠꯇꯕ ꯃꯤ ꯎꯁꯤꯠ ꯐꯠꯇꯕ ꯃꯥꯜꯂꯦꯀꯣ ꯕ꯭ꯂꯨ ꯇꯤꯛ ꯊꯣꯛꯂꯛꯇ꯭ꯔꯤꯗꯣ
ꯑꯣ ꯑꯅꯤ ꯄꯥꯏꯕꯩꯅꯦꯗꯣ
ꯎꯝ ꯀꯩꯅꯣ ꯑꯁꯦ ꯀꯩꯅꯣꯒꯤ ꯇꯧꯕꯗ ꯑꯅꯤ ꯄꯥꯏꯕ ꯌꯥꯕ꯭ꯔꯣ ꯑꯃꯗ ꯑꯃꯈꯛꯇꯗ
ꯅꯝꯕꯔ ꯑꯅꯤ ꯄꯥꯏꯕ ꯅꯪ ꯅꯪꯅ ꯍꯥꯏꯕꯗꯣ ꯑꯩ ꯒ꯭ꯌꯥꯟ ꯇꯥꯗꯦ ꯒ꯭ꯌꯥꯟ ꯂꯧꯕ ꯉꯝꯗꯦ ꯍꯣꯔꯦꯟꯅ ꯍꯥꯏꯔꯛꯑꯣ
ꯍꯣꯏ ꯍꯣꯏ ꯅꯪ ꯄꯪꯕꯒꯤꯅꯦ ꯅꯪ ꯄꯪꯕꯒꯤꯅꯦꯅ ꯈꯜꯂꯣ
ꯍꯣꯏ ꯈꯔꯕꯨꯗꯤ ꯄꯪꯖꯩ ꯑꯗꯨꯝ ꯑꯩ ꯏꯁꯥꯅ ꯈꯪꯖꯔꯤ
ꯃꯤꯅ ꯍꯥꯏꯔꯕ ꯒ꯭ꯌꯥꯟ ꯇꯥꯗꯦ ꯍꯥꯏ ꯐꯖꯅ ꯍꯥꯏꯔꯤꯁꯤꯕꯨ
ꯑꯩ ꯒ꯭ꯌꯥꯟ ꯇꯥꯗꯕ ꯋꯥ ꯑꯣꯏꯔꯤ ꯐꯖꯅ ꯍꯥꯏꯔꯛꯑꯁꯨ ꯑꯩ ꯒ꯭ꯌꯥꯟ ꯁꯨꯡ ꯂꯧ ꯂꯧꯕ ꯍꯩꯇꯕꯅꯤ ꯀꯩꯅꯣꯝ ꯇꯧꯕꯅꯦ ꯑꯩꯁꯦ ꯁꯣꯅꯨ ꯈꯔ ꯆꯨꯕꯒꯦ
ꯎꯝ ꯇꯧꯔꯛꯑꯦ ꯇꯧꯔꯛꯑꯦ
ꯅꯪꯒꯤ ꯅꯝꯕꯔꯗꯨꯗꯤ ꯅꯪꯒꯤ ꯅꯠꯇ꯭ꯔ ꯅꯨꯄꯤꯅ ꯄꯥꯏꯔꯦꯗꯅ
ꯀꯩꯕ
ꯋꯥꯆꯦꯞ ꯅꯝꯕꯔꯗꯣ ꯅꯪꯒꯤ
ꯑꯩ ꯄꯥꯏꯌꯦ ꯑꯩ ꯄꯥꯏꯌꯦ ꯀꯩꯅꯣ
ꯏꯁ ꯅꯍꯥꯟꯗꯤ ꯎ ꯅꯠꯇꯦ ꯅꯪ ꯅꯍꯥꯟ ꯄꯥꯏꯔꯝꯕꯗꯣ
ꯅꯝꯕꯔꯣ
ꯎꯝ ꯑꯁꯤꯅꯦ ꯑꯩꯅ ꯍꯥꯏꯁꯦ
ꯑꯁꯤ ꯑꯣ ꯏꯅꯥꯎꯅꯨꯄꯤ ꯃꯥ ꯅꯝꯕꯔ ꯑꯩꯒꯤ ꯅꯝꯕꯔꯁꯨ ꯂ ꯑꯅꯤꯃ ꯄꯥꯏꯌꯦꯃ
ꯎꯝ ꯑꯗꯨꯒꯤꯅꯦ ꯅꯪꯒꯤ ꯎꯈꯤꯗ꯭ꯔꯦꯕ ꯃꯥꯒꯤ ꯈꯛꯇ ꯎꯔꯦꯕ ꯑꯩꯒꯤ ꯁ꯭ꯇꯦꯞ ꯑꯃꯗ
ꯑꯣ ꯑꯗꯨꯒꯤꯅꯦ ꯅꯪꯒꯤ ꯅꯝꯕꯔ ꯂꯩꯌꯦ ꯍꯥꯏꯕ ꯀꯃꯥꯏꯅ ꯂꯩꯔꯤꯅꯣ ꯍꯥꯏꯕ ꯑꯩꯅ ꯑꯩꯅ ꯍꯥꯟꯅ ꯄꯥꯏꯔꯝꯕꯒꯦ ꯑꯗꯨꯝ ꯂꯩꯕꯒꯤ ꯑꯣꯏꯔꯝꯒꯅꯤ ꯍꯥꯏꯕ ꯍꯥꯏꯈꯤꯕꯅꯦꯅꯕ
ꯎꯝ ꯅꯍꯥꯟꯗꯣ ꯅꯪꯅꯦ ꯈꯜꯂꯒ ꯐꯣꯟ ꯇꯧꯕꯅꯦꯕ ꯑꯣꯏꯔꯝꯗ꯭ꯔꯦ ꯑꯗꯨꯒ
ꯑꯩꯅ ꯈ ꯑꯩꯅꯦꯅ ꯑꯗꯨꯝ ꯊꯥꯎ ꯀꯩꯅꯣ
ꯑꯦꯁ ꯄꯥꯛꯇꯦꯅ ꯅꯪꯁꯨ ꯌꯥꯝ ꯅꯪꯅꯦꯅ ꯀꯃꯥꯏꯅ ꯈꯜꯂꯒ ꯊꯥꯗꯣꯏꯅꯣ ꯍꯥ
ꯑꯗꯨꯝ ꯊꯥꯎ ꯀꯩꯅꯣ ꯍꯜꯂꯛꯇ꯭ꯔꯗꯤ ꯑꯗꯨꯝ ꯍꯜꯂꯛꯇ꯭ꯔꯦ
ꯍꯜꯂꯛꯇ꯭ꯔꯗꯤ ꯏꯀꯥꯏꯖꯩ
ꯎꯝ ꯑꯉꯥꯡ ꯃꯆꯥꯁꯤꯡꯗꯨꯕ ꯀꯩ ꯀꯩ ꯀꯥꯏꯗꯣꯏ ꯅꯪꯗ
ꯅꯍꯥꯟ ꯑꯩ ꯐꯣꯟ ꯇꯧꯕꯅꯦꯕ ꯀꯔꯝ ꯀꯥꯟꯅꯣ ꯀꯥꯎꯈ꯭ꯔꯦ ꯑꯗꯨꯗꯩ ꯑꯗꯨꯝ ꯈꯪꯈ꯭ꯔꯦꯗ ꯅꯪꯒꯤ ꯃꯥꯒꯤ ꯐꯣꯇꯣꯁꯨ ꯑꯗꯨꯝ ꯊꯥꯒꯠꯂꯤꯗꯅ
ꯑꯥ
ꯑ ꯑꯁꯤ ꯃꯥꯃ ꯑ ꯃꯥꯅ ꯄꯥꯏꯕ ꯑꯣꯏꯔꯝꯒꯅꯤ ꯑꯗꯨꯒ ꯅꯪꯒꯤꯗꯣ ꯎꯕ ꯎꯗ꯭ꯔꯦ ꯍꯟꯗꯛꯇꯤ ꯑꯁꯤ ꯑꯁꯤꯗ ꯑꯁꯤꯗꯗꯤ ꯎꯔꯦ ꯑꯃꯗꯨꯗꯗꯤ ꯌꯥꯎꯗ꯭ꯔꯤ ꯁꯪꯗꯦꯗ
ꯅꯪꯒꯤꯁꯨ ꯑꯝꯐꯥꯎꯕ ꯎꯗ꯭ꯔꯦꯗ ꯑꯩ ꯑꯩ ꯑꯁꯤ ꯑꯅꯥꯎꯕꯒꯤ ꯑꯅꯧꯕ ꯅꯝꯕꯔꯁꯨ ꯅꯪꯉꯣꯟꯗ ꯂꯩꯕꯅꯤ ꯅꯍꯥꯟ ꯀꯣꯜ ꯇꯧꯔꯛꯄꯗ ꯑꯩꯒꯤ ꯑꯅꯧꯕ ꯅꯝꯕꯔꯗ ꯅꯪ ꯀꯣꯜ ꯇꯧꯔꯛꯑꯒ
ꯀꯩꯅꯣ ꯇꯧꯋꯦ ꯎ ꯑꯩꯁꯨ ꯐꯣꯟ ꯑꯃ ꯁꯤꯜꯂꯦꯗꯅ ꯑꯗꯨꯒꯤ ꯅꯝꯕꯔꯗꯣ ꯁꯨꯗ꯭ꯔꯦꯕ ꯑꯩꯉꯣꯟꯗ ꯂꯩꯕꯗꯣ ꯑꯗꯨꯒꯤꯅꯦ ꯑꯗꯨꯒ ꯑꯁꯤꯗꯗꯤ ꯑꯩ ꯀꯩꯝ ꯊꯥꯒꯠ ꯇꯦ ꯊꯥꯒꯠꯂꯣꯏ ꯊꯥꯒꯠꯅꯤꯡꯉꯥꯏꯁꯨ ꯂꯩꯇꯦ ꯍꯥꯏꯗꯤ ꯀꯟꯇꯦꯛ ꯀꯟꯇꯦꯛꯇ ꯃꯤ ꯌꯥꯎꯗꯦꯕ ꯁꯤꯗꯗꯤ ꯅꯪꯒ ꯃꯤ ꯑꯃ ꯑꯅꯤ ꯑꯍꯨꯝ ꯈꯛꯇꯅꯦ ꯕꯥ ꯍꯥꯏꯗꯤ ꯑꯇꯣꯞꯄꯁꯤꯡꯗꯤ ꯁꯦꯞ ꯇꯧꯔꯒ ꯀꯔꯤꯝ ꯀꯥꯟꯅꯗꯦꯕ
ꯑꯩꯁꯨ ꯂꯩꯇꯦꯗ ꯅꯝꯕꯔ ꯂꯩꯇꯦꯗ ꯑꯩꯉꯣꯟꯗꯁꯨ ꯃꯤꯒꯤ ꯍꯥꯏꯕꯕꯨ ꯑꯩꯉꯣꯟꯗ ꯂꯩꯕ ꯍꯥꯏꯕꯕꯨꯀꯣ ꯑꯩꯈꯣꯏ ꯎꯝ ꯄꯥꯛꯀꯤ ꯍꯥꯏꯔꯗꯤ ꯑꯩꯈꯣꯏ ꯑꯩꯈꯣꯏ ꯈꯨꯟꯒꯤ ꯒꯥꯔꯤ ꯊꯧꯕꯁꯤꯡꯒꯤꯗꯣ ꯑꯗꯨꯒꯤꯗꯤ ꯂꯩꯇ꯭ꯔ ꯂꯩꯇ꯭ꯔꯗꯤ ꯌꯥꯗ꯭ꯔꯦ ꯑꯗꯨꯅ ꯑꯗꯨꯒꯤ ꯈꯔ ꯑꯩꯈꯣꯏꯅ ꯇꯣꯏꯅ ꯇꯣꯏꯅ ꯆꯠꯄꯁꯤꯡꯗꯣ ꯑꯗꯨ ꯑꯣꯏꯔꯁꯨ ꯇꯣꯏꯅ ꯆꯠꯄꯁꯤꯡꯗꯣ ꯑꯗꯨꯝ ꯗ꯭ꯔꯥꯏꯚꯔꯁꯤꯡꯒꯤꯗꯤ ꯑꯗꯨꯝ ꯒꯥꯔꯤ ꯊꯧꯕꯁꯤꯡꯒꯤꯗꯤ ꯑꯗꯨꯝ ꯂꯩꯔꯦꯗ ꯑꯗꯨꯒ ꯏꯕꯨꯡ ꯁꯤꯡꯒꯥ ꯑꯁꯤ ꯈꯛꯇꯅꯦ ꯂꯩꯇꯦ
ꯑꯣ ꯅꯝꯕꯔ ꯌꯥꯝ ꯌꯥꯝꯕꯁꯨꯀꯣ ꯎꯝ
ꯎꯝ
ꯐꯩꯌꯦ ꯃꯔꯛ ꯃꯔꯛꯇ ꯍꯥꯏꯗꯤ ꯑꯩꯈꯣꯏꯒꯤ ꯗꯔꯀꯥꯔ ꯂꯩꯔꯛꯄꯗꯣ ꯊꯕꯛꯀꯤꯒꯨꯝꯕꯀꯣ ꯅꯨꯡꯇꯤꯒꯤ ꯅꯠꯇ꯭ꯔꯁꯨꯀꯣ ꯅꯣꯡ ꯐꯥꯗꯣꯛꯒꯤꯀꯣ ꯑꯗꯨꯗ ꯗꯔꯀꯥꯔ ꯌꯥꯝ ꯂꯩꯌꯦꯕ
ꯑꯩꯉꯣꯟꯗꯗꯤ ꯗꯔꯀꯥꯔ ꯂꯩꯇꯦꯗ ꯑꯗꯨꯅ ꯑꯁꯦꯡꯕꯅꯦ ꯑꯩꯉꯣꯟꯗꯗꯤ ꯗꯤ ꯂꯩꯇꯦ ꯍꯥꯏꯕꯗꯤ ꯂꯣꯏꯅ ꯑꯩꯒꯤ ꯀꯩꯅꯣ ꯂꯣꯏꯅ ꯇꯧꯒꯗꯕꯁꯤꯡꯗꯣ ꯃꯥꯅ ꯇꯧꯔꯕꯅꯤꯅ ꯑꯩ ꯃꯥꯅ ꯇꯧꯗ꯭ꯔꯁꯨ ꯑꯃꯗ ꯍꯥꯏꯅꯕ ꯃꯥꯅ ꯀꯩꯅꯣ ꯁꯖꯦꯁꯟ ꯀꯩꯀꯥ ꯑꯁꯤ ꯇꯧꯋꯣ ꯁꯤ ꯇꯧꯋꯣ ꯑꯁꯤ ꯈꯣꯠꯂꯣ ꯍꯥꯏꯕꯗꯣ ꯑꯗꯨꯝ ꯍꯥꯏꯕꯅꯤꯀꯣ ꯍꯥꯏꯕꯅꯤꯅ
ꯎꯝ
ꯈꯪꯗꯦꯗ ꯅꯨꯄꯥꯒꯤ ꯅꯝꯕꯔꯁꯤꯡꯁꯨ ꯄꯥꯝꯗꯦꯗ ꯍꯟꯗꯛꯇꯤ ꯌꯥꯝ ꯁ꯭ꯀꯨꯜ ꯀꯥꯔꯛꯄꯁꯨ ꯅꯨꯄꯤꯒꯤ ꯁ꯭ꯀꯨꯜ ꯈꯛꯇ ꯑꯗꯨꯝ ꯀꯥꯔꯛꯄꯅꯤꯅꯀꯣ
ꯎꯝ
ꯀ꯭ꯂꯥꯁ ꯏꯂꯕꯦꯟ ꯀꯥꯔꯤꯉꯩꯗꯒꯤ ꯍꯧꯖꯤꯛꯐꯥꯎ ꯑꯦꯝ ꯑꯦ ꯍꯧꯖꯤꯛ ꯑꯩ ꯏꯦꯝ ꯑꯦ ꯇꯝꯃꯤꯁꯨ ꯀꯩꯅꯣ ꯅꯨꯄꯥ ꯌꯥꯎꯗꯦꯕ ꯃꯔꯤ ꯑꯍꯨꯝ ꯃꯔꯤ ꯃꯉꯥ ꯈꯛꯇꯅꯦꯕ ꯄꯄꯤꯅ ꯑꯌꯥꯝꯕꯅꯦꯕ
ꯎꯝ
ꯌꯥꯡꯈꯩ ꯍꯦꯟꯕ ꯌꯥꯡꯈꯩ ꯌꯥꯡꯈꯩꯒꯤ ꯃꯆ ꯑꯦ ꯃꯆꯦꯗꯣ ꯑꯗꯨ ꯌꯥꯡꯈꯩꯕ ꯃꯆ ꯆꯩꯗꯣ ꯑꯗꯨ ꯍꯦꯂꯕ ꯑꯩꯈꯣꯏ ꯑꯩꯈꯣꯏꯁꯦ
ꯎꯝ
ꯌꯥꯡꯈꯩ ꯌꯥꯡꯈꯩꯗꯤ ꯑꯃꯛ ꯍꯦꯜꯂꯦꯕ ꯑꯗꯨꯗ ꯅꯨꯄꯥ ꯃꯔꯤ ꯃꯉꯥ ꯈꯛꯇ ꯍꯥꯏꯗꯤ ꯑꯗꯨꯗꯤ ꯌꯥꯝ ꯊꯣꯏꯗꯣꯛꯄ ꯇꯧꯗꯦꯗꯅ ꯊꯣꯏꯗꯣꯛꯇꯦꯗꯅ
ꯎꯝ
ꯑꯗꯨꯒꯤ ꯑꯁꯤꯁꯨ ꯑꯗꯨꯝ ꯅꯨꯄꯤ ꯉꯥꯛꯇ ꯇꯝꯕꯒ ꯆꯞ ꯃꯥꯟꯅꯩꯅꯕ ꯅꯨꯄꯥꯁꯤꯡꯗꯣ ꯀ꯭ꯂꯥꯁ ꯂꯥꯛꯇꯦꯕ ꯑꯗꯨ ꯑꯣꯏꯕꯒꯤ ꯑꯗꯨꯝ ꯇꯤꯟꯅꯗ꯭ꯔꯦ ꯌꯥꯝ ꯀꯨꯏꯔꯦ ꯅꯨꯄꯥ ꯇꯤꯟꯅꯗꯕ ꯑꯩꯒꯤ ꯅꯨꯄꯥꯈꯛ ꯑꯩꯒꯤ ꯁꯥꯏ ꯑꯩꯒꯤ ꯍꯦꯔꯣꯒ ꯈꯛꯇꯅꯦ ꯑꯩꯅ ꯇꯤꯟꯅꯔꯤꯁꯦ ꯎ ꯑꯩꯒꯤ ꯑꯍꯦꯝ ꯍ ꯍꯦ ꯁꯤ ꯈꯇꯅꯦ ꯇꯅꯔꯤꯁꯦ
ꯑꯩꯉꯣꯟꯗꯁꯨ ꯑꯩꯈꯣꯏꯒꯤ ꯀ꯭ꯂꯥꯁꯃꯦꯠꯀꯤ ꯅꯝꯕꯔꯗꯤ ꯌꯥꯝ ꯌꯥꯎꯕ ꯑꯣꯏꯗꯦꯗ ꯇꯔꯥ ꯁꯨꯔꯝꯃꯣꯏꯗ
ꯑꯥ ꯑꯃ ꯐꯥꯎ ꯌꯥꯎꯗ꯭ꯔꯦ ꯑꯩꯗꯤ
ꯌꯥꯎꯗꯤ ꯌꯥꯎꯋꯦ ꯇꯔꯥꯗꯤ ꯁꯨꯔꯝꯃꯣꯏ
ꯇꯥꯕꯕꯨꯨ ꯇꯔꯥꯗꯒꯤ ꯍꯦꯟꯅ ꯇꯔꯥ ꯐꯥꯎ ꯑꯃꯐꯥꯎ ꯂꯩꯇ꯭ꯔꯦ ꯑꯩꯉꯣꯟꯗꯗꯤ
ꯌꯥꯎꯋꯦ ꯑꯩꯉꯣꯟꯗꯗꯤ ꯊꯥꯏꯅ ꯎꯝ ꯇꯨꯏꯁꯟ ꯆꯠꯃꯤꯟꯅꯕꯒꯨꯝꯕ ꯃ ꯌꯥꯝ ꯂꯨꯅ ꯇꯤꯟꯅꯕꯁꯤꯡꯗꯣ
ꯑꯩꯁꯨ ꯌꯥꯝ ꯂꯨꯅ ꯇꯤꯟꯅꯕꯁꯤꯡꯁꯨ ꯂꯩꯔꯝꯕꯅꯦꯕ ꯑꯩꯈꯣꯏ ꯑꯩꯒꯤ ꯍꯥꯟꯅꯒꯤ ꯅꯝꯕꯔꯗꯣ ꯏꯅꯥꯎꯅꯨꯄꯤꯅ ꯄꯥꯏꯕꯗꯣ ꯑꯗꯨꯗ ꯌꯥꯎꯕꯅꯦꯕ ꯑꯥ ꯑꯗꯨꯗ ꯑꯁ ꯑꯗꯨ ꯄꯥꯏꯔꯤꯉꯩꯗꯒꯤ ꯑꯩ ꯅꯝꯕꯔ ꯀꯩꯀꯥꯗꯣ ꯂꯣꯏꯅ ꯀꯛꯊꯠꯈ꯭ꯔꯦꯗ ꯑꯩꯅ ꯍꯥꯏꯕꯗꯤ ꯌꯥꯝꯅ ꯀꯩꯅꯣ ꯃꯦꯁꯦꯁ ꯀꯩꯀꯥ ꯋꯥꯔꯤꯁꯨ ꯁꯥꯟꯅꯗꯕꯅꯤꯅꯀꯣ ꯌꯥꯝ ꯂꯨꯅ ꯇꯤꯟꯅꯔꯝꯃꯁꯨ ꯑꯗꯨꯝ ꯂꯩꯗꯅ
ꯎꯝ
ꯑꯗꯨꯒꯤ ꯑꯗꯨꯝ ꯀꯛꯊꯈ꯭ꯔꯦ
ꯊꯪꯀꯤ
ꯒꯥꯔꯤꯒꯤ ꯃꯤꯁꯤꯡ ꯈꯛꯇꯅꯦ ꯍꯧꯖꯤꯛ ꯂꯩꯔꯤꯁꯦ
ꯇꯥꯕ꯭ꯔꯥ ꯅꯪꯒꯤ ꯀ꯭ꯂꯥꯁꯃꯦꯠ ꯅꯨꯄꯥ ꯑꯃꯗꯣ
ꯀꯅꯥ
ꯑ ꯃꯁꯝ ꯁꯥꯡꯕꯗꯣ ꯍꯟꯗꯛ ꯍꯟꯗꯛ ꯁꯥꯡꯕ꯭ꯔꯥ ꯈꯪꯗꯦ
ꯈꯪꯗꯦ ꯍꯩꯅ ꯃꯁꯝ ꯁꯥꯡꯕꯗꯤ ꯌꯥꯏ
ꯍꯟꯗꯛ ꯍꯟꯗꯛꯂꯣ ꯀꯔꯝ ꯀꯥꯟꯅꯣ
ꯃꯛ ꯊꯔ ꯀꯦ ꯀꯣꯏ